ꯍꯜꯂꯣ
ꯇꯥꯕ꯭ꯔꯥ
ꯍꯣꯏ ꯇꯥꯈ꯭ꯔꯦ ꯇꯥꯈ꯭ꯔꯦ
ꯀꯔꯤꯅꯣ ꯅꯣꯏꯒꯤ ꯅꯣꯏꯒꯤꯅꯗ ꯅꯣꯏꯒꯤ ꯅꯦꯠꯋꯥꯛꯅ ꯌꯥꯗꯕ꯭ꯔꯥ ꯑꯩꯈꯣꯏ ꯑꯩꯈꯣꯏꯒꯤꯗꯤ ꯌꯥꯝ ꯅꯨꯡꯉꯥꯏꯌꯦ ꯅꯦꯠꯋꯥꯛꯛꯇꯣ
ꯍꯣꯏ ꯍꯣꯏ ꯑꯩꯒꯤꯅ ꯌꯥꯗꯕ꯭ꯔꯥ ꯈꯪꯗꯦ ꯑꯩꯗꯣ ꯂꯦꯡꯅꯤꯡꯗꯕꯅꯦꯕ ꯁꯤꯒꯤꯅꯦꯕ ꯑꯩꯅ ꯂꯦꯡꯅꯤꯡꯗꯕꯁꯤ ꯈꯔ ꯈꯔ ꯍꯧꯖꯤꯛꯇꯣ ꯑꯗꯨ ꯈꯪꯗꯦ
ꯑꯣꯏꯔꯝꯅꯤ ꯀꯔꯤ ꯇꯥꯗꯦ ꯑꯩꯗꯤ ꯑꯩꯗꯤ ꯇꯥꯕ꯭ꯔꯥ ꯇꯥꯕ꯭ꯔꯥ
ꯑꯩꯁꯨ ꯉꯖꯁꯤꯒꯦ ꯍꯔꯥꯎ ꯇꯥꯕ꯭ꯔꯣ ꯇꯥꯕ꯭ꯔꯣ ꯇꯧꯔꯒ ꯂꯩ ꯏꯊꯟ ꯑꯗꯨꯖꯤꯗ
ꯅꯠꯇ꯭ꯔꯒꯅ ꯆꯤꯒꯅ ꯕꯥꯅꯤꯗꯣ
ꯎꯝ
ꯑꯗꯨꯗ ꯑꯩꯁ ꯀ꯭ꯔꯤꯝ ꯌꯣꯜꯂꯣ
ꯑꯁ ꯀꯔꯤꯒꯤ ꯅꯠꯇ ꯅꯠꯇꯦ ꯅꯪ ꯀꯔꯤꯒꯤ ꯇꯣꯛ ꯄ꯭ꯔꯕ ꯑꯗꯨꯗꯣ
ꯑꯣ ꯑꯗꯨ ꯃꯇꯝ ꯗꯣ ꯑꯩꯁꯦ ꯈꯪꯕ꯭ꯔꯥ ꯑꯗꯨ ꯑꯗꯨ ꯇꯣꯛꯀꯦ ꯍꯥꯏꯅꯗꯤ ꯈꯟꯗꯕꯅꯦꯕ ꯑꯩ ꯠꯇꯣ ꯑꯗꯨꯕꯨ ꯌꯨꯝꯗ ꯂꯥꯛꯈ꯭ꯔꯤꯕ ꯑꯩꯁꯦ ꯈꯪꯕ꯭ꯔꯥ ꯅꯏ ꯍꯥꯏ ꯩꯅ ꯑꯗꯨ ꯅꯥꯏ ꯍꯥꯏꯅ ꯑꯩꯗꯣ ꯑꯣꯖꯥꯈꯣꯏꯅ ꯊꯤꯟꯕꯤꯈ꯭ꯔꯦꯕ ꯑꯩꯉꯣꯟꯗ ꯑꯗꯨꯒ ꯏꯄꯥꯈꯣꯏꯅ ꯂꯧꯕ ꯂꯥꯛꯈ꯭ꯔꯦ ꯂꯧꯕ ꯂꯥꯛꯄ ꯀꯥꯟꯗ ꯑꯩꯗꯤ ꯌꯨꯝꯗ ꯂꯩꯈ꯭ꯔꯦꯕꯀꯣ ꯑꯗꯨꯀꯥꯟꯗ ꯑꯗꯨ ꯅꯨꯄꯥꯁꯨ ꯀꯣꯏꯅꯕ
ꯑꯝ
ꯑꯗꯨꯒꯤ ꯑꯩꯁꯦ ꯂꯥꯛꯅꯉꯥꯏ ꯑꯗꯨꯝ ꯇꯥꯟꯅ ꯈ꯭ꯔꯕꯠ ꯇꯦꯟ ꯗꯦꯖꯀꯨꯝꯕ ꯑꯗꯨꯝ ꯐꯥꯈ꯭ꯔꯦ ꯑꯗꯨꯀꯥꯟꯗꯗꯤ ꯑꯣꯖꯥꯈꯣꯏꯅ ꯐꯣꯟ ꯇꯧꯈ꯭ꯔꯦ ꯂꯥꯛꯑꯣ ꯂꯥꯛꯈ꯭ꯔꯣ ꯃꯤ ꯆꯤꯟꯈ꯭ꯔꯦꯒꯨꯝꯕ ꯑꯗꯨꯝ ꯇꯧꯔꯛꯈ꯭ꯔꯦ ꯕ ꯅꯪ ꯅꯪ ꯎꯝ ꯅꯥꯔꯁꯨ ꯑꯗꯨꯝ ꯑ ꯇꯦꯛ ꯇꯦꯛꯅꯀꯣ ꯗꯥꯏꯛꯀꯨꯝꯕ ꯑꯗꯨꯝ ꯆꯥꯔꯒ ꯑꯗꯨꯝ ꯇꯧꯑꯣ ꯍꯥꯏꯅ ꯃꯣꯏꯅ ꯑꯩꯗꯣ ꯊꯕꯛ ꯇꯧꯗ꯭ꯔꯁꯨ ꯃꯣꯏꯅ ꯑꯗꯨꯝ ꯑꯩꯒꯤ ꯀꯩꯅꯣ ꯁꯣꯇꯤꯒꯤ ꯗꯦꯠꯇꯣ ꯑꯗꯨꯒꯨꯝꯕꯁꯨ ꯅꯥꯏ ꯍꯥꯏꯩꯕꯒꯤꯀꯣ ꯃꯣꯏꯅ ꯑꯗꯨꯒꯨꯝꯕꯁꯨ ꯀꯥꯛꯇꯕꯤꯗ ꯇꯣꯂꯣꯞꯇꯣ ꯂꯣꯏꯅ ꯄꯤꯌꯦꯕ
ꯍꯣꯏ
ꯑꯗꯨꯀꯥꯟꯗꯗꯤ ꯍꯧꯖꯤꯛꯀꯤ ꯏꯆꯦꯗꯣ ꯃꯥꯗꯤ ꯐꯝꯂꯝꯗꯦꯕ ꯀꯥꯎꯟꯇꯔꯗꯀꯣ ꯑꯩ ꯇꯣꯛꯄꯒꯤ ꯃꯥꯗꯣ ꯐꯝꯈ꯭ꯔꯦꯕ ꯑꯁ ꯅꯨꯡꯉꯥꯏꯕꯅꯤ ꯑꯗꯨ ꯑꯣꯖꯥꯈꯣꯏꯅ ꯑꯁ ꯐꯣꯟ ꯇꯧꯈ꯭ꯔꯦ ꯑꯗꯨꯒ ꯂꯥꯛꯑꯣ ꯂꯥꯛꯑꯣ ꯍꯥꯏꯅ ꯐꯣꯟꯗꯨ ꯁꯨꯡꯄꯥꯏ ꯄꯥꯏꯗ꯭ꯔꯕ ꯑꯩꯅ ꯇꯣꯛꯈ꯭ꯔꯒꯦ ꯍꯥꯏꯅ ꯋꯥꯏ ꯍꯥꯏꯅ
ꯍꯣꯔꯅꯗꯤ ꯅꯨꯡꯉꯥꯏꯔꯣꯀꯣ ꯍꯥꯏꯅ ꯊꯥꯈ꯭ꯔꯕꯅꯦꯕ
ꯅꯠꯇꯦ ꯑꯗꯨ ꯃꯇꯝꯗꯗꯤꯀꯣ ꯋꯥꯈꯟꯗꯣ ꯑꯗꯨ ꯃꯇꯝꯗꯗꯤꯀꯣ
ꯎꯝ ꯉꯧꯁꯤꯟꯅꯒꯅꯣ ꯍꯥꯏꯕꯗꯤ ꯌꯥꯗꯦ ꯁꯤ ꯉꯧꯁꯤꯟꯅꯕꯒꯤ ꯈꯪꯕ꯭ꯔꯥ ꯋꯥꯈ꯭ꯔꯦ ꯍꯧꯖꯤꯛꯇꯤ ꯑꯉꯥꯡ ꯁꯦꯟꯅꯔꯒ ꯂꯩꯈ꯭ꯔꯦ
ꯑꯉꯥꯡ ꯁꯤꯟꯅꯔꯒ ꯂꯩꯈ꯭ꯔꯦ ꯍꯧꯖꯤꯛ ꯆꯠꯀꯦꯔꯣ
ꯒ꯭ꯌꯥꯟ ꯇꯥꯕ ꯃꯇꯝꯗꯗꯤ ꯊꯕꯛꯁꯨ ꯊꯣꯛꯇ꯭ꯔꯦ ꯅꯠꯇ꯭ꯔꯥ
ꯃꯥꯅꯤ ꯍꯣꯏ ꯑꯗꯨꯅꯦ ꯇꯧꯧꯕꯗꯣ
ꯉꯥꯎꯁꯤꯟꯅꯕ ꯀꯥꯟꯗꯗꯤ ꯑꯗꯨꯝ ꯊꯣꯛꯑꯦ ꯊꯕꯛꯁꯨ ꯃꯌꯥꯝ ꯃꯌꯥꯝ
ꯍꯧꯖꯤꯛꯛꯇꯗꯤ ꯍꯧꯖꯤꯛꯛꯇ ꯀꯔꯤꯁꯨ ꯋꯥꯈꯟꯗ ꯊꯣꯛꯇ꯭ꯔꯦ ꯀꯔꯤ ꯊꯕꯛ ꯂꯩꯕ꯭ꯔꯥ ꯍꯥꯏꯕꯗꯣ ꯂꯩꯁꯨ ꯂꯩꯇ꯭ꯔꯦ ꯍꯧꯖꯤꯛꯇꯤ ꯍꯥꯟꯅꯗꯤ ꯑꯗꯨ ꯇꯧꯕ ꯀꯥꯟꯗ ꯑꯃ ꯇꯧꯕ ꯑꯃ ꯇꯧꯕ ꯑꯗꯨꯝ ꯇꯧꯋꯦꯕ
ꯍꯖꯤꯦꯒꯥꯟꯙꯤ ꯈꯥꯟꯗꯦꯗ ꯄꯔ ꯇꯥꯏꯝ ꯊ ꯄꯁꯨ ꯋꯥ ꯈꯔꯦ
ꯋꯥꯈ꯭ꯔꯦ ꯍꯧꯖꯤꯛꯇꯤ
ꯎꯝ
ꯑꯗꯨ ꯃꯇꯝꯗꯗꯤ ꯌꯦꯡꯉꯨꯅ ꯑꯗꯨꯝ ꯃꯣꯏꯅ ꯀꯧꯕꯅꯦꯕ ꯍꯧꯖꯤꯛꯇꯤ ꯑꯩꯈꯣꯏꯅ ꯍꯪꯈ꯭ꯔꯦ
ꯎꯝ ꯑꯩꯈꯣꯏꯅ ꯍꯪꯈ꯭ꯔꯦ
ꯇꯧꯅꯤꯡꯉꯁꯨ ꯅꯣꯏꯅ ꯑꯗꯨꯝ ꯍꯪꯂꯒ ꯀꯣꯏꯔꯒ ꯊꯤꯔꯒ ꯆꯠꯂꯦꯕ ꯑꯗꯨ ꯃꯇꯝꯗꯗꯤ ꯑꯗ ꯑꯗꯨꯝ ꯐꯣꯝꯗꯣ ꯄꯤꯔꯒ ꯑꯗꯨꯝ ꯂꯥꯛꯑꯣ ꯏꯟꯇꯔꯚꯤꯌꯨ ꯂꯥꯛꯑꯣ ꯍꯥꯏꯅ ꯑꯗꯨꯝ ꯀꯧꯕꯅꯦꯕ ꯄ ꯆꯝ ꯍꯧꯖꯤꯛꯇꯤ ꯊꯤꯔꯁꯨ
ꯈꯪꯗꯦ ꯃꯤꯅ ꯅꯨꯡꯉꯥꯏꯌꯨ ꯉ ꯍꯥꯏꯕ ꯀꯥꯟꯗ ꯅꯨꯡꯉꯥꯏ ꯅꯨꯡꯉꯥꯏꯇꯕ ꯍꯥꯏꯕꯁꯦ ꯅꯪ ꯅꯨꯡꯉꯥꯏꯔꯣ ꯍꯥꯏꯅ ꯊꯥꯔꯒ ꯅꯨꯡꯉꯥꯏꯕ ꯐꯪꯗꯕꯁꯦ ꯅꯪ ꯃꯉꯥꯏꯔꯦ
ꯑꯗꯨꯅꯦ
ꯈꯜꯂꯒ ꯅꯪꯁꯦ ꯆꯥꯟꯁꯇꯤ ꯐꯖꯅ ꯃꯥꯡꯍꯜꯂꯦꯍꯦ
ꯃꯥꯡꯕꯅꯤ ꯄꯨꯔꯥ ꯃꯥꯡꯒ ꯅꯦ ꯑꯗ ꯁꯤꯂꯣꯡꯗ ꯂꯩꯕ ꯀꯥꯟꯗꯁꯨ ꯑꯗꯨꯝ ꯇꯝꯔꯒ ꯀꯝꯄꯨꯇꯔ ꯇꯝꯔꯒ ꯁꯥꯔꯇꯤꯐꯤꯀꯦꯠ ꯐꯪꯂꯒ ꯊꯣꯛꯂꯣ ꯍꯥꯏꯕꯗꯣ ꯑꯗꯨꯒꯤ
ꯂꯩ ꯈꯅꯤ ꯀꯣ ꯂꯩꯃꯤꯟꯅ ꯈꯟꯅꯤꯕ ꯑꯗꯨ ꯅꯦꯛꯁ ꯌꯔꯒꯨꯝꯕꯗꯤ ꯅꯪ ꯀꯗꯤ ꯇꯧꯒꯦꯅ ꯈꯟꯕ꯭ꯔꯣ
ꯑꯣ ꯅꯦꯛꯁ ꯏꯌꯥꯔꯁꯦ ꯑꯩꯁꯦ ꯏꯝꯐꯥꯜꯗ ꯂꯥꯛꯑꯒ ꯑꯗꯨꯝ ꯊꯕꯛ ꯑꯃ ꯑꯩꯅ ꯄꯥꯝꯕ ꯑꯃ
ꯑꯣ ꯑꯁꯤ ꯑꯁ ꯄꯔꯠ ꯇꯥꯏꯝꯒꯨꯝꯕ ꯇꯧꯅꯉꯥꯏ ꯁꯛꯄꯗꯤ ꯀꯩꯅꯣꯒꯨꯝꯕ ꯇꯧꯋꯅꯦ ꯁꯤ ꯅ ꯑꯦꯛꯁꯇꯦꯟ ꯟꯒꯨꯝꯕ ꯃꯦꯀꯞꯀꯨꯝꯕꯔ ꯇꯧꯔꯒ ꯆꯠꯂꯣ
ꯄꯤꯀꯞ ꯀꯨꯝꯕꯁꯨ ꯇꯝꯒꯦ ꯍꯥꯏꯅ ꯈꯟꯕꯅꯦꯕ
ꯍꯣꯏ ꯑꯗꯨ ꯄꯩꯁꯥꯕꯨꯗꯤ ꯈꯔ ꯆꯪꯉꯦꯕ ꯑꯗꯨ ꯄꯩꯁꯥꯕꯨꯗꯤ ꯈꯔ ꯊꯥꯗꯈ꯭ꯔꯣꯅꯦ ꯐꯥꯔꯁ ꯇ ꯀ ꯑꯗꯨꯝ ꯍꯪꯅꯔꯒ ꯑꯗꯨ ꯃꯇꯨꯡꯗꯗꯤ ꯄꯩꯁꯥ ꯌꯥꯝ ꯐꯪꯒꯅꯤꯕ ꯑꯗꯨ ꯑꯁ ꯑꯩꯈꯣꯏꯁꯨ ꯏꯄꯥꯒꯨꯝꯕ
ꯔꯖꯤꯁꯌꯥꯗ ꯑꯦꯗ ꯑꯣ ꯑꯩ ꯑꯩꯗꯤꯀꯣ ꯍꯥꯟꯅꯗꯤ ꯑꯥꯎꯠꯁꯥꯏꯠꯀꯨꯝꯕꯗ ꯌꯥꯝ ꯆꯠꯅꯤꯡꯕꯅꯦꯕ ꯑꯗꯣ ꯑꯁꯤ ꯑꯅꯛꯄꯗ ꯇꯧꯕ ꯀꯥꯟꯗꯐꯥꯎꯁꯨ ꯂꯧꯕ ꯂꯥꯛꯑꯣ ꯂꯧꯕ ꯂꯥꯛꯑꯣ ꯍꯥꯏꯅ ꯍꯥꯏꯕꯒꯤ ꯏꯄꯥꯈꯣꯏꯅ ꯌꯥꯗ꯭ꯔꯦꯕ ꯉ ꯆꯠꯄꯁꯨ ꯑꯥꯗꯗꯤ ꯂꯥꯞꯄꯦꯗꯅ ꯑꯉꯥꯡꯈ ꯑꯩꯅ ꯁꯤꯂꯣꯡ ꯂꯩꯕ ꯀꯥꯟꯗ ꯐ꯭ꯂꯥꯏꯠ ꯐꯪꯗꯕꯒꯤ ꯋꯥꯔꯤ ꯑꯁ
ꯊꯑꯣ ꯆ
ꯑꯩꯈꯣꯏꯗꯣ ꯈꯪꯕ꯭ꯔꯥ
ꯎꯝ
ꯑ ꯑꯩꯈꯣꯏꯗꯣ ꯑꯗꯨ ꯑꯩꯗꯣ ꯁꯤꯂꯣꯡꯗ ꯂꯩꯕ ꯃꯤꯁꯤꯡꯗꯤ ꯐ꯭ꯂꯥꯏꯠꯇ ꯑꯌꯥꯝꯕ ꯊꯣꯛꯅꯗꯦꯕ
ꯎꯝ
ꯑ ꯇꯟꯖꯥꯗꯣ ꯐꯥꯗꯕꯒꯤ ꯑꯗꯨꯝ ꯀꯣ ꯑꯗꯣ ꯗꯤꯁꯦꯝꯕꯔ ꯗ ꯑꯣꯏꯕꯅꯤꯅ ꯈ꯭ꯔꯤꯁꯃꯥꯁꯁꯨ ꯅꯛꯄꯅꯤꯅ ꯑꯩꯈꯣꯏꯁꯦ ꯎꯝ ꯀꯩꯅꯣ ꯇꯧꯈ꯭ꯔꯕ ꯐ꯭ꯂꯥꯏꯠꯀꯤ ꯃꯃꯜꯗꯣ ꯌꯥꯝ ꯌꯥꯝꯈ꯭ꯔꯕ ꯑꯗꯨꯒꯤ ꯏꯆꯦꯅ ꯑꯁ ꯌꯥꯝꯒꯦ ꯌꯥꯝꯁꯅꯨ ꯑꯍꯥꯟꯕ ꯇꯣꯡꯕꯅꯤꯅꯀꯣ
ꯑꯥ
ꯑꯍꯥꯟꯕꯗꯤ ꯐ꯭ꯂꯥꯏꯠ ꯇꯣꯡꯂꯒ ꯊꯣꯛꯈ꯭ꯔꯣ ꯍꯥꯏꯅ ꯄ꯭ꯂꯥꯏ ꯇ ꯇꯧꯔꯒ ꯊꯣꯛꯈ꯭ꯔꯣ ꯍꯥꯏꯅ ꯍꯥꯏꯕꯅꯦꯕ ꯑꯗꯨꯒꯤ ꯇꯤꯀꯦꯠꯇꯣ ꯌꯥꯝꯅꯁꯨ ꯌꯥꯝꯅ ꯇꯔꯥꯗ ꯀꯛꯈ꯭ꯔꯦꯕꯀꯣ ꯇꯥꯒ꯭ꯔꯒ ꯑꯩ ꯏꯊꯗ ꯅꯠꯇꯦꯕ ꯑꯗꯨ ꯎꯝ ꯏꯃꯥꯟꯅꯕꯤ ꯈꯔ ꯁꯨ ꯂꯩꯕꯅꯦꯕ ꯃꯣꯌꯒ ꯃꯣꯣꯌꯒ ꯃꯣꯏꯁꯨ ꯀꯛꯈ꯭ꯔꯦꯕ ꯇꯤꯛꯀꯦꯠꯇꯣ ꯈꯪꯕ꯭ꯔꯥ
ꯎꯝ
ꯑꯗꯨ ꯑꯌꯨꯛ ꯉꯟꯇꯥꯅ ꯊꯤꯟꯕꯤꯈ꯭ꯔꯦ ꯑꯩꯈꯣꯏꯒꯤ ꯑꯪꯀꯜꯅ ꯊꯤꯟꯕꯤꯕ ꯀꯥꯟꯗ ꯑꯩꯈꯣꯏꯁꯦ ꯑꯁ ꯃꯄꯥꯟꯗ ꯐꯣꯇꯣ ꯀꯥꯞꯔꯒ ꯂꯩꯒꯦ ꯀꯕ ꯑꯩꯈꯣꯏꯒꯤ ꯐ꯭ꯂꯥꯏꯠ ꯇꯥꯏꯃꯤꯡꯅ ꯇꯨꯋꯦꯜꯐ ꯊꯥꯔꯇꯤꯗꯅꯦꯕꯀꯣ
ꯎꯝ
ꯇꯨꯋꯦꯜꯞ ꯊꯥꯔꯇꯤꯗꯅꯦꯕ ꯑꯗꯨꯁꯨ ꯑꯩꯈꯣꯏꯅ ꯆꯪꯕꯗꯣ ꯑ ꯏꯂꯚꯦꯜꯗꯅꯦꯕ ꯈꯪꯕ꯭ꯔꯥ ꯆꯠꯅꯉꯥꯏꯅ ꯇꯦꯟ ꯊꯥꯔꯇꯤ ꯊꯥꯔꯇꯤꯗ ꯇꯨꯋꯦꯜꯐ ꯊꯥꯔꯇꯤꯗꯅꯦꯕ ꯑꯗꯣ ꯑꯩꯈꯣꯏꯅ ꯆꯪꯕ ꯀꯥꯟꯗꯗꯤ ꯌꯥꯗ꯭ꯔꯦ ꯀ꯭ꯂꯣꯁ ꯇꯧꯈ꯭ꯔꯦ ꯑꯩꯈꯣꯏꯗꯣ
ꯋꯥ
ꯆꯦ ꯑꯃ ꯀꯥꯞꯈ꯭ꯔꯦ ꯑꯩꯈꯣꯏ ꯃꯔꯤ ꯈꯪꯕ꯭ꯔꯥ ꯑꯗꯣ ꯀꯥꯎꯈ꯭ꯔꯦ ꯀꯥꯎꯈ꯭ꯔꯦ ꯑꯗꯨꯒ ꯁꯨꯝ ꯌꯥ ꯌꯥꯗ꯭ꯔꯦ ꯑꯗꯨꯒ ꯑꯗꯨꯅꯣ ꯑꯩꯈꯣꯏꯗꯣ ꯀꯩꯅꯣ ꯇꯥꯏꯃꯤꯡꯗꯣ ꯋꯥꯠꯂꯤ ꯋꯥꯠꯂꯤ ꯍꯥꯏꯅ ꯍꯥꯏꯕ ꯀꯥꯟꯗ ꯃꯣꯏꯅ ꯁꯨꯛꯌꯥ ꯌꯥꯗ꯭ꯔꯤꯕ ꯈꯪꯕ꯭ꯔꯣ ꯑꯗꯨꯗꯒꯤ ꯑꯥꯔꯣꯝꯗ ꯍꯅꯉꯥꯏꯁꯨ ꯑꯃꯨꯛꯀꯣ ꯏꯀꯥꯏꯈ꯭ꯔꯕꯣ ꯑꯩꯈꯣꯏꯗꯣ ꯑꯗꯨꯒꯤ ꯂꯥꯁꯇꯗꯤ ꯀꯔꯤ ꯇꯥꯍꯟꯒꯅꯤ ꯈꯪꯕ꯭ꯔꯥ ꯑꯗ ꯆꯈ꯭ꯔꯦ ꯃꯨꯒ ꯁ ꯊꯈ ꯔꯦ
ꯎꯝ
ꯕꯁꯇꯤ ꯏꯄꯥꯈꯣꯏꯗꯤ ꯏꯄꯥꯈꯣꯏꯗꯤ ꯏꯝꯐꯥꯜꯒꯤ ꯏꯌꯥꯔꯄꯣꯔꯠ ꯛꯇ ꯉꯥꯏꯔꯒ ꯂꯩꯈ꯭ꯔꯤꯕ
ꯑꯥ
ꯑꯣ ꯖꯥꯠꯖꯠꯅꯦ ꯈꯪꯕ꯭ꯔꯥ ꯑꯗꯣ ꯉꯁꯤ ꯂꯥꯛꯂꯗꯤ ꯂꯥꯏꯟꯗ ꯑꯩꯈꯣꯏꯗ ꯂꯥꯏꯟꯗ ꯂꯥꯛꯑꯔꯗꯤ ꯉꯁꯤ ꯂꯥꯛꯄ ꯕꯗꯣ ꯉꯁꯤ ꯊꯨꯡꯡꯂꯣꯏꯕꯕꯥ ꯍꯌꯦꯡ ꯒꯅꯤꯕ ꯑꯗꯣ ꯐ꯭ꯂꯥꯏ ꯗꯤ ꯉꯥꯏꯍꯥꯛꯇꯪꯅꯦꯕ ꯑꯩꯈꯣꯏꯅ ꯇꯨꯡꯅꯉꯥꯏ ꯑꯣ ꯋꯥꯟ ꯑꯥꯋꯥꯔꯒꯨꯝꯕ ꯍ ꯁꯤ ꯌꯥꯎ
ꯎꯝ
ꯑꯗꯨꯗꯒꯤ ꯑꯩꯅꯀꯣ ꯉꯁꯥꯏ ꯌꯌꯨ ꯉꯥꯟꯇꯥꯗ ꯏꯄꯥꯒ ꯑꯩꯈꯣꯏ ꯑꯪꯀꯜꯗꯣ ꯑꯦꯌꯥꯔꯄꯣꯔꯠꯇ ꯉꯥꯏꯔꯝꯃꯨ ꯍꯥꯏꯅ ꯍꯥꯏ ꯃꯗꯤꯌꯥꯔꯄꯣꯔꯠꯇ ꯉꯥꯏꯦ ꯀ꯭ꯔꯦ ꯑꯗ ꯑꯩꯗ ꯏꯄꯥꯈꯣꯏꯒꯤ ꯐꯣꯟꯁꯨ ꯄꯥꯏ ꯄꯥꯏꯗ꯭ꯔꯦ ꯑꯩꯁꯦ ꯀꯞꯂꯒ ꯂꯩꯈ꯭ꯔꯦꯕ ꯈꯪꯕ꯭ꯔ ꯐꯣꯟꯖꯨꯞ ꯄꯥꯏꯔꯗꯤ ꯊꯥꯕ ꯑꯩꯁꯦ ꯐꯣꯟꯁꯦ ꯁꯨꯄꯥꯏ ꯄꯥꯏꯗꯦ ꯈꯪꯕ꯭ꯔꯥ ꯃꯣꯏꯅ ꯇꯧꯔꯛꯄꯗꯣ ꯑꯗꯨ ꯃꯣꯏꯗꯤ ꯀ꯭ꯔꯤ ꯊꯣꯛ ꯈꯣ ꯕꯥꯏꯅ ꯏꯆꯦ ꯉꯣꯟꯗ ꯇꯧꯈ꯭ꯔꯦ ꯑꯩꯅ ꯂꯩꯕ ꯅꯨꯄꯤꯉꯣꯟꯗ ꯑꯣ ꯃꯣꯏꯗꯤ ꯂꯥꯛꯄ ꯌꯥꯎꯗꯦꯕ ꯃꯣꯏꯗꯤ ꯑꯥꯗ ꯂꯩꯍꯧꯈ꯭ꯔꯦꯕ ꯌꯨꯝꯗ ꯐꯣꯟ ꯁꯨ ꯄꯥꯏ ꯄꯥꯏꯗꯦ ꯑꯩꯁꯦ ꯑꯗꯨꯝ ꯅꯤꯡꯉꯝꯗꯅ ꯀꯞꯂꯒ ꯂꯩꯈ꯭ꯔꯦ ꯑꯈꯣꯏ ꯂꯣꯏꯅꯃꯛ ꯈꯪꯕ꯭ꯔꯥ ꯑꯗꯨꯒꯤ ꯂꯥꯁꯇꯗꯤ ꯑꯩꯈꯣꯏꯁꯦ ꯑꯗ ꯆꯠꯈ꯭ꯔꯦ ꯆꯠꯂꯒ ꯒꯨꯍꯥꯇꯤ ꯂꯣꯝꯗ ꯆꯠꯂꯒ ꯑꯩꯈꯣꯏꯁꯦ ꯕꯁ ꯊꯤꯈ꯭ꯔꯦꯕ
ꯎꯝ
ꯊꯤꯔꯒ ꯑꯩꯈꯣꯏꯁꯦ ꯕꯁ ꯊꯤꯔꯒ ꯕꯁ ꯇꯣꯡꯡꯂꯒ ꯂꯩꯈ꯭ꯔꯦ ꯇꯣꯡꯡꯂꯒ ꯂꯩꯕ ꯃꯇꯝ ꯗꯤ ꯑꯈꯣꯏ ꯑꯪꯀꯜꯈꯣꯏ ꯐꯣꯟ ꯇꯧꯔꯛꯈ꯭ꯔꯦ ꯑꯗꯨꯒꯁꯨ ꯄꯥꯏ ꯄꯥꯏꯗ ꯏꯆꯦꯈꯣꯏꯁꯨ ꯇꯧꯔꯛꯏ ꯄꯥꯏ ꯄꯥꯏꯗꯦ ꯑꯗꯨꯀꯥꯟꯗꯤ ꯑꯩꯁꯦ ꯋꯥꯈꯜ ꯅꯨꯡꯉꯥꯏꯔꯛꯇ꯭ꯔꯦꯕ ꯏꯄꯥꯈꯣꯏꯁꯦ ꯑꯦꯌꯥꯔꯄꯣꯔꯠꯇ ꯂꯩꯔꯝꯅꯤꯀꯣ ꯍꯥꯏꯅ ꯇꯧꯔꯒ ꯑꯩꯁꯦ ꯐꯣꯟ ꯇꯧ ꯀ꯭ꯔꯦ ꯑꯗꯨꯒꯟꯗꯗꯤ ꯅꯪ ꯀꯗꯥꯏꯗ ꯂꯩꯕ꯭ꯔꯥ ꯑꯗꯨꯃꯥꯏꯅ ꯍꯥꯏꯕ ꯀꯥꯟꯗ ꯑꯩꯅ ꯃꯣꯏꯗꯤ ꯋꯥꯔꯤ ꯇꯥꯕ ꯂꯣꯏꯈ꯭ꯔꯦꯕ ꯑꯥ ꯑꯈꯣꯏ ꯑꯟꯇꯤ ꯉꯣꯟꯗꯒꯤ ꯃꯣꯏꯅ ꯐꯪꯗꯦ ꯍꯥꯏꯕꯗꯨ ꯈꯪꯈ꯭ꯔꯦꯕ ꯐꯪꯗꯦ ꯍꯥꯏꯅ ꯑꯩꯕꯨꯗꯤ ꯑꯍꯥꯟꯕ ꯇꯣꯡꯕꯅꯤꯅ ꯁꯨꯃꯥꯏꯅ ꯇꯧꯋꯦ ꯃꯔꯝꯒꯨꯝꯕꯁꯨ ꯈꯪꯗꯦꯕ ꯇꯥꯏꯃꯤꯡꯗꯣ ꯑꯗꯣ ꯑꯩꯒ ꯇꯣꯡꯃꯤꯟꯅꯕ ꯅꯨꯄꯤ ꯈꯣꯏ ꯆꯠꯃꯤꯟꯅꯕ ꯅꯨꯄꯤ ꯈꯣꯏꯗꯤ ꯃꯣꯏꯗꯤ ꯅꯨꯡꯇꯤꯗꯤ ꯇꯣꯡꯡꯂꯒ ꯂꯩꯕꯅꯦꯕ ꯑꯗꯨꯝ ꯂꯥꯛꯄ ꯆꯠꯄ ꯈꯣꯠꯄ ꯀꯥꯟꯗꯀꯣ ꯑꯗꯨ ꯃꯣꯏꯗꯣ ꯀꯌꯥꯝ ꯑꯗꯨ ꯀꯥꯟꯗꯗꯤ ꯅꯨꯄꯥꯈꯣꯏꯗꯣ ꯍꯟꯈ꯭ꯔꯦ ꯍꯟꯕ ꯃꯇꯨꯡꯗꯗꯤ ꯉꯁꯤ ꯌꯧꯔꯔꯣꯏ ꯍꯌꯦꯡ ꯌꯧꯈ꯭ꯔꯅꯤꯕ ꯈꯪꯕ꯭ꯔꯥ
ꯎꯝ
ꯑꯁ
ꯑꯁꯦꯡꯕ ꯑꯗꯨ ꯀꯔꯤꯔꯣꯗꯨ ꯑꯦꯂꯚꯦꯟ ꯑꯣꯏꯔꯒ ꯇꯨꯌꯦꯞ ꯊꯥꯔꯇꯤ ꯆꯠꯅꯉꯥꯏꯕꯨ ꯑꯦꯂꯚꯦꯟꯗꯤ ꯑꯗꯨꯝ ꯅꯪ꯭ꯔꯤꯕ ꯅꯠꯇ꯭ꯔꯣ
ꯇꯨꯌꯦꯞ ꯊꯥꯔꯇꯤꯗꯅꯦꯕ ꯑꯈꯣꯏꯒꯤ ꯇꯤꯀꯦꯠꯇꯣ ꯑꯗꯨ ꯏꯂꯚꯦꯟꯗ ꯆꯪꯕ ꯐꯥꯎꯁꯨ ꯌꯥꯗꯦ ꯈꯪꯕ꯭ꯔꯥ ꯌꯥꯗꯦ ꯄꯨꯔꯥ ꯂꯨꯔꯦ ꯃꯣꯏꯒꯤꯗꯣ ꯑꯦꯂꯚꯦꯟ ꯐꯥꯎꯁꯨ ꯇꯥꯗꯦ ꯑꯦꯂꯚꯦꯟ ꯇꯥꯅꯉꯥꯏ ꯃꯤꯅꯤꯠ ꯐꯤꯐꯇꯤꯟꯒꯨꯝꯕ ꯐꯥꯎꯁꯨ ꯋꯥꯠꯂꯤꯕ
ꯑꯗꯨ ꯑꯣꯏꯔꯗꯤ ꯅꯣꯏꯒꯤ ꯃꯔꯥꯟꯁꯨ ꯅꯪꯇꯦ ꯅꯪꯗꯨ ꯅꯣꯏꯒꯤ ꯑꯟꯇꯤꯉꯣꯟꯗ ꯑꯃꯨꯛ ꯀꯣꯜ ꯇꯧꯔꯗꯤ ꯐꯕ
ꯑꯗꯣ ꯃꯣꯏꯗꯤ ꯁꯨꯃꯥꯏꯅ ꯇꯧꯕ ꯃꯥꯜꯂꯦ ꯇꯨꯌꯦꯞ ꯊꯥꯔꯇꯤꯒꯤꯗꯣ ꯅꯥꯏꯟ ꯒꯨꯝꯕ ꯗꯨꯗ ꯆꯪꯕ ꯑꯗꯨꯒꯨꯝꯕ ꯑꯣꯏꯕ ꯃꯥꯜꯂꯦ ꯅꯥꯏꯟ ꯊꯥꯔꯇꯤꯒꯨꯝꯕ
ꯍꯣꯏ ꯑꯗꯨ ꯅꯣꯏ ꯑꯦꯟꯇꯤꯈꯣꯏꯁꯨ ꯈꯪꯗꯕ꯭ꯔꯣꯕ
ꯈꯪ ꯃꯣꯏꯅꯗꯤ ꯑꯩꯈꯣꯏꯒ ꯆꯠꯃꯤꯟꯅꯕ ꯅꯨꯄꯤꯗꯣ ꯃꯣꯏꯗꯤ ꯑꯗꯨꯝ ꯇꯣꯡꯉꯒ ꯂꯩꯕꯒꯤ ꯃꯉꯣꯟꯗ ꯂꯣꯏꯅ ꯁꯤ ꯀꯩꯅꯣ ꯇꯧꯈ꯭ꯔꯕꯅꯦꯕ ꯏꯕ ꯍꯟꯈ꯭ꯔꯕꯅꯦꯕ
ꯑꯗꯨꯕꯨ ꯍꯥꯏꯕ ꯑꯗꯨ ꯅꯪꯒꯤ ꯅ ꯅꯪꯒꯤ ꯅꯔꯥꯟꯁꯨ ꯅꯠꯇꯦ ꯅꯪꯅ ꯑꯗꯨꯝ ꯀꯤꯔꯒ ꯐꯣꯟ ꯄꯥꯏꯗꯅ ꯂꯩꯕꯗꯨ
ꯑꯗꯨꯅꯦ ꯑꯗꯨ ꯑꯩꯈꯣꯏ ꯑꯟꯇꯤꯅ ꯄꯩꯁꯥ ꯑꯩꯉꯣꯟꯗ ꯈꯣꯔꯁꯥ ꯑꯣꯏꯅꯉꯥꯏꯒꯤ ꯄꯤꯕꯗ
ꯎꯝ
ꯑꯗꯨꯅ ꯌꯦꯡꯉꯣꯅꯦ ꯚꯔꯥ ꯇꯧꯔꯒ ꯊꯣꯛꯈ꯭ꯔꯦꯍꯦ
ꯎ ꯚꯔꯥ ꯀꯌꯥꯃꯨꯛꯇꯤ ꯑꯣꯏꯕ꯭ꯔꯣ ꯑꯗꯨ ꯕꯁꯀꯨꯝꯕꯗꯤ
ꯀꯨꯝꯕꯗꯤ ꯄꯥꯛꯅꯕꯨꯗꯤ ꯌꯥꯝꯗꯦ ꯑꯗꯨꯔꯁꯨ ꯕꯁꯇ ꯇꯣꯡꯗꯗꯤ ꯅꯨꯃꯤꯠꯇꯣ ꯑꯃ ꯆꯠꯈ꯭ꯔꯕꯅꯤꯅ
ꯎꯝ
ꯎꯝ ꯑꯅꯧ ꯆꯈꯅꯤ ꯇꯥꯖꯥ